ꯑꯣ ꯅꯨꯡꯉꯥꯏꯕ꯭ꯔꯣ ꯀꯝꯗꯧꯋꯦ ꯀꯃꯥꯏ ꯀꯃꯥꯏ ꯄꯥꯟꯒꯦ
ꯄꯨꯡꯄꯥꯟꯗ ꯄꯥꯜꯂꯤ ꯅꯨꯡꯉꯥꯏꯔꯤ
ꯆꯛꯆꯥꯅꯔꯕꯣ
ꯆꯥꯔꯦ ꯑꯃꯨꯛ ꯂꯥꯝꯃꯛꯀꯗꯧꯔꯦ
ꯀꯩ ꯍꯤꯟꯖꯥꯡ ꯆꯥꯔꯦ ꯆꯥꯔꯦ ꯑꯩꯁꯨ
ꯀꯔꯤ ꯏꯟꯁꯥꯡ ꯀꯔꯤ ꯏꯟꯁꯥꯡ
ꯌꯦꯟ ꯆꯥꯔꯦ
ꯀꯔꯤ ꯌꯦꯟꯅꯣ ꯂꯣꯀꯦꯜ ꯌꯦꯜꯂꯣ ꯕꯖꯥꯔ ꯌꯦꯜꯂꯣ
ꯀꯣꯏꯂ꯭ꯔ ꯆꯥꯔꯦ ꯅꯪꯗꯤ
ꯎꯝ ꯏꯁꯃꯣꯛ ꯄꯣꯛꯀ ꯎꯝ ꯕꯤꯟꯁ ꯑꯁꯥꯡꯕꯗꯣ
ꯑꯥ
ꯑꯗꯨ ꯆꯥꯏ ꯉꯁꯤꯗꯤ
ꯍꯥꯎꯔꯦ ꯍꯥꯎꯔꯦ ꯅꯥ ꯅꯥ ꯂꯩꯅꯣ
ꯑꯩꯈꯣꯏ ꯐꯦꯃꯤꯂꯤ ꯂꯣꯏ ꯂꯩꯗ
ꯎꯝ
ꯅꯪꯗꯤ ꯎꯝ ꯌꯨꯝꯗꯅꯦ
ꯌꯨꯝꯗꯅꯦ ꯃꯩꯁꯨ ꯂꯥꯛ ꯃꯩ ꯊꯥꯔꯛꯑꯣ
ꯕꯦꯇ꯭ꯔꯤ ꯌꯥꯎꯗ꯭ꯔꯦ
ꯌꯥꯝꯅ ꯂꯥꯞꯇ꯭ꯔꯒ ꯂꯩꯔꯝꯃꯨꯅꯦ ꯏꯕꯥꯅꯤꯒꯤꯁꯦ ꯃꯥꯟꯅꯒꯅꯤ
ꯑꯣꯏꯔꯝꯕꯁꯨ ꯌꯥꯏ ꯅꯪꯅ ꯃꯊꯛꯇ ꯂꯩꯗꯧ ꯃꯥꯜꯂꯦ ꯑꯩꯅ ꯃꯈꯥꯗ ꯂꯩꯗꯧ ꯃꯥꯜꯂꯦ
ꯍꯣꯏ ꯑꯣꯏꯔꯕꯅꯦ ꯑꯗꯨꯃꯥꯏꯅ
ꯈꯪꯉꯦꯕ
ꯑꯁ ꯌꯥꯗ꯭ꯔꯦ ꯂꯩꯕ ꯅꯨꯡꯉꯥꯏꯇ꯭ꯔꯦ ꯒꯦꯝꯁꯨ ꯁꯅꯥꯕꯒꯤ ꯐꯪꯗ꯭ꯔꯦ ꯃꯥꯏ ꯂꯩꯇꯕꯅꯤꯅ
ꯕꯣꯜ ꯌꯦꯡꯉꯣ ꯕꯣꯜ ꯂꯩꯇ꯭ꯔꯣ
ꯅꯦꯠꯄꯦꯛ ꯂꯩꯇ꯭ꯔꯦ ꯉꯔꯥꯡ ꯅꯨꯡꯗꯥꯡꯅ ꯂꯣꯏꯁꯤꯟꯒ꯭ꯔꯦ
ꯏꯁ ꯌꯥꯝ ꯊꯨꯏꯅ
ꯑꯣ ꯈꯔ ꯊꯨꯔꯦ
ꯉꯔꯥꯡ ꯅꯨꯡꯗꯥꯡ ꯀꯩ ꯉꯔꯥꯡ ꯅꯨꯡꯗꯥꯡ ꯕꯣꯜ ꯌꯦꯡꯕ꯭ꯔꯣ
ꯌꯦꯡꯉꯦꯕ ꯑꯗꯨꯅ ꯂꯣꯏꯁꯤꯟꯒ꯭ꯔꯦ ꯈꯖꯤꯛ ꯈꯖꯤꯛ ꯇꯪ ꯂꯩꯕꯕꯨ ꯑꯗꯨ ꯀꯣꯜ ꯇꯧꯅꯤꯡꯉꯥꯏꯁꯦ ꯊꯝꯕꯅꯦꯪ
ꯑꯁ ꯀꯣꯛꯇꯤ ꯐꯖꯅ ꯆꯥꯏꯊꯥꯔꯦꯍꯦ
ꯑꯥ ꯈꯪꯗꯦ ꯍꯩꯕ ꯇꯥꯕꯅꯦ ꯀꯩꯅꯣ
ꯍꯌꯦꯡꯅ ꯀꯥꯏ ꯆꯠꯇꯣꯏꯅꯣ ꯑꯗꯨꯝ ꯌꯨꯝꯗ ꯂꯩꯕ꯭ꯔꯣ
ꯈꯪꯗꯦ ꯂꯩꯒꯗ꯭ꯔꯥ ꯂꯩꯔꯣꯏꯗ꯭ꯔꯥ ꯈꯪꯗ꯭ꯔꯤ ꯁꯟꯇ꯭ꯔꯤ ꯆꯠꯄꯅꯤꯅꯦ ꯑꯩꯁꯨ ꯍꯧꯖꯤꯛ ꯑꯩꯈꯣꯢ ꯈꯨꯟꯗ
ꯅꯨꯡꯉꯥꯏꯕ꯭ꯔꯣ
ꯅꯨꯉꯥꯢꯔꯦ
ꯎꯝ ꯀꯩꯅꯣ ꯇꯧꯕ꯭ꯔꯥ ꯎꯝ ꯎꯝ ꯑꯥꯗ ꯆꯠꯄ꯭ꯔꯥ
ꯀꯥꯏꯗ
ꯇꯧꯔꯒ ꯑꯥꯗ ꯄꯨꯈꯤꯕꯗꯨꯗꯤ ꯑꯗꯨꯗ ꯌꯥꯎꯕ꯭ꯔꯥ ꯍꯥꯏꯕꯅꯤꯗ
ꯑꯁ ꯀꯧꯕꯗꯤ ꯀꯧꯋꯦ ꯆꯥꯅꯤꯡꯗꯦ ꯍꯥꯏꯕꯅꯦ ꯑꯩꯅ
ꯌꯥꯝ ꯀꯥꯟꯅꯕꯅꯦ ꯃꯊꯪꯗꯗꯤ ꯑꯩꯁꯨ ꯆꯠꯂꯅꯤ
ꯑꯥ ꯅꯪꯖꯨ ꯆꯠꯂꯣ ꯑꯁ
ꯀꯨꯏꯔꯔꯣꯏ ꯑꯩꯒꯤꯁꯨ ꯃꯇꯝ ꯌꯧꯔꯛꯑꯅꯤ ꯅꯣꯏ ꯀꯩꯅꯣꯗ ꯂꯧ ꯀꯩꯅꯣ ꯇꯧꯕꯗꯣ ꯍꯧꯔꯕꯣ
ꯍꯧꯔꯦ
ꯅꯣꯏꯒꯤꯗꯤ ꯂꯩꯇ꯭ꯔꯣ
ꯈꯔꯗꯤ ꯂꯣꯏꯁꯤꯟꯕ ꯌꯥꯎꯔꯦ
ꯑꯩꯈꯣꯏ ꯃꯈꯥꯗꯗꯤ ꯈꯔ ꯑꯃꯈꯛꯇꯪ ꯑꯃ ꯑꯅꯤꯗꯤ ꯑꯗꯨꯝ ꯍꯧꯔꯤꯗ ꯑꯌꯥꯝꯕꯗꯤ ꯍꯧꯗ꯭ꯔꯤ
ꯉꯍꯥꯛ ꯂꯩꯔꯗꯤ ꯑꯩ ꯍꯥꯞꯇ ꯑꯃ ꯑꯅꯤ ꯂꯩꯔꯗꯤ ꯂꯣꯏꯁꯤꯟꯈ꯭ꯔꯅꯤ ꯍꯥꯞꯇ ꯑꯃ ꯑꯃ ꯂꯩꯔꯗꯤ ꯂꯩꯔꯣꯏꯗ ꯂꯣꯏꯁꯤꯟꯒ꯭ꯔꯅꯤ
ꯍꯧꯖꯤꯛꯇꯤ ꯂꯧꯕꯨꯛꯇꯁꯨ ꯑꯗꯨꯝ ꯃꯤ ꯌꯨꯝ ꯁꯥꯔꯒ ꯑꯗꯨꯝ ꯂꯩꯔꯕꯅꯤꯅꯀꯣ ꯂꯕꯨꯛꯇꯣ ꯆꯥꯎꯗ꯭ꯔꯦꯕ ꯍꯧꯖꯤꯛ ꯀꯥꯟꯗꯤ
ꯅꯪꯗꯤ ꯅꯆꯤꯟ ꯅꯅꯥꯎ ꯀꯌꯥꯔꯣ
ꯅꯪ ꯀꯩ ꯄꯤꯒꯦ ꯍꯥꯏꯕꯅꯣ ꯑꯩ ꯑꯗꯨ ꯈꯨꯝꯃꯀꯥꯟꯗ
ꯍꯥ
ꯅꯪ ꯀꯔꯤ ꯄꯤꯒꯦ ꯍꯥꯏꯕꯅꯣ ꯑꯩ ꯑꯗꯨ ꯈꯨꯝꯕ ꯀꯥꯟꯗ
ꯑꯩ ꯀꯔꯤꯁꯨ ꯄꯤꯅꯤ ꯍꯥꯏꯕꯔꯣꯅꯦ
ꯄꯤꯔꯣꯏꯗ ꯄꯤꯔꯣꯏꯗꯕꯗꯤ ꯄꯤꯔꯣꯢ ꯍꯥꯏꯔꯗꯤ ꯀꯔꯤꯁꯨ ꯍꯥꯏꯔꯣꯢ
ꯁꯨꯝ ꯈꯪꯕꯅꯦ ꯀꯩꯅꯣ
ꯑꯗꯣ
ꯅꯪ ꯁꯨ ꯋꯥ ꯉꯥꯡꯉꯣ ꯀꯩꯅꯣ ꯑꯦ ꯑꯩꯅ ꯉꯥꯡꯕ ꯈꯛꯇ ꯈꯨꯝꯔ ꯂꯩꯔꯦ ꯑꯩꯅ ꯉꯥꯡꯕ ꯈꯛꯇ ꯈꯨꯝꯂꯒ ꯂꯩꯕꯁꯤꯕꯣ ꯑꯁ ꯑꯩꯁꯨ ꯋꯥꯉꯥꯡꯅꯤꯡꯉꯥꯢ ꯂꯩꯇꯔꯦ
ꯈꯪꯉꯤꯗꯨꯗꯤ
ꯑꯩꯅ ꯌꯥꯝꯈ꯭ꯔꯦ
ꯑꯁ
ꯁꯤꯗꯨꯕꯨ ꯌꯥꯝꯕ ꯌꯥꯗꯕ ꯑꯃꯨꯛ ꯍꯥꯏꯔꯒ ꯂꯩꯔꯦ
ꯑꯗꯨꯢ ꯂꯩꯔꯤꯖꯦ
ꯇꯧꯇꯣꯢꯅꯦ
ꯅꯨꯡꯉꯥꯏꯔꯤꯍꯦ
ꯅꯨꯡꯉꯥꯢꯇꯦ ꯅꯣꯑ ꯀꯩꯅꯣ ꯎꯝ ꯑꯁ
ꯅꯣꯡ ꯁꯨꯅꯤꯡꯉꯥꯏ ꯇꯧꯗ꯭ꯔꯕ꯭ꯔꯣ ꯑꯗꯨ
ꯇꯧꯂꯦꯗ ꯄꯨꯨꯡꯁꯤꯠꯂ ꯑꯗꯨꯝ ꯁꯤꯠꯂꯦ
ꯎꯝ ꯁꯤꯗꯤ ꯁꯤꯕ ꯅꯣꯡ ꯆꯨꯅꯤꯡꯉꯥꯏ ꯁꯤꯗ ꯑꯃꯨꯛ ꯍꯧꯔꯦꯅꯦ
ꯑꯗꯨꯗꯤ ꯀꯨꯏꯔꯔꯣꯏ ꯑꯩꯈꯣꯏꯗꯁꯨ ꯑꯃꯨꯛ ꯂꯥꯛꯑꯅꯤ
ꯎꯝ
ꯅꯣꯏ ꯉꯔꯥꯡ ꯅꯨꯡꯗꯥꯡꯒꯤ ꯃꯥꯏ ꯂꯥꯛꯄ꯭ꯔꯥ
ꯉꯔꯥꯡ ꯅꯨꯡꯗꯥꯡ ꯑꯗꯨꯝ ꯃꯨꯛꯈ꯭ꯔꯕꯅꯦ
ꯉꯔꯥꯡ ꯅꯨꯟꯗꯥꯡ ꯑꯩꯈꯣꯏꯗꯗꯤ
ꯉꯔꯥꯡ ꯅꯨꯡꯗꯥꯡ ꯅꯨꯡꯉꯥꯟ ꯑꯗ꯭ꯨꯋꯥꯏꯗ ꯑꯁ ꯀꯣꯏꯈꯔꯤꯗ ꯁꯤ ꯃꯨꯛ ꯂꯥꯛꯑꯒ ꯃꯨꯛ ꯆꯀ꯭ꯔ
ꯁꯤ ꯃꯈꯥꯔꯣꯝꯗꯗꯤ ꯂꯥꯛꯑꯦꯅꯦ
ꯅꯪꯗꯤ ꯂꯥꯛꯇꯕ꯭ꯔꯣ
ꯂꯥꯛꯇꯦ
ꯀꯨꯢꯈ꯭ꯔꯦ ꯂꯥꯛꯗꯕ
ꯉꯔꯥꯡ ꯅꯨꯡꯗꯥꯡ ꯄꯨꯡ ꯇꯔꯦꯠ ꯑꯁ꯭ꯋꯥꯢꯅꯅ ꯑꯁ ꯉꯔꯥꯡ ꯉꯔꯥꯡ ꯍꯣꯜꯗꯦ ꯂꯥꯛꯇꯦꯗ ꯃꯣꯏ ꯌꯥꯗꯕ ꯃꯐꯝ ꯑꯃ ꯂꯩꯕ ꯃꯥꯜꯂꯦ
ꯇꯥꯕ꯭ꯔꯣ
ꯑꯩ ꯅꯪ ꯅ ꯆꯤꯟ ꯅꯥꯎ ꯀ꯭ꯌꯥꯔꯨꯕ ꯍꯥꯏꯌꯣꯅꯦ
ꯍꯥꯢꯔꯣꯢ
ꯍꯥꯢꯌꯣ ꯅꯪꯅ ꯑꯍꯟꯔꯣ ꯅꯪ ꯅ
ꯑꯩꯅ ꯑꯍꯟꯅꯦ
ꯁꯦꯡꯕ ꯋꯥꯥꯎꯋꯦ ꯅꯪꯁꯤꯁꯨ
ꯑꯁꯦꯡꯕꯅꯦ ꯑꯩꯅ ꯑꯍꯟꯅꯅꯦ
ꯎꯝ
ꯌꯥꯝ ꯊꯥꯖꯗꯕ ꯃꯥꯜꯂꯦ
ꯅꯪꯖꯨ ꯔꯣꯡꯃꯩꯅꯦꯀꯣ ꯈꯪꯉꯦ
ꯍꯣꯏ ꯈꯪꯉꯦ ꯑꯗꯣ ꯑꯩꯅ ꯑꯍꯟꯅꯦ ꯍꯥꯏꯕ
ꯑꯥ ꯇꯠ ꯁꯤ ꯑꯩꯅ ꯑꯍꯟ ꯑꯣꯏꯔꯨꯕꯅꯤ ꯅꯪ ꯆꯍꯤ ꯀꯌꯥ ꯁꯨꯔꯒꯦ
ꯑꯩꯔꯣ
ꯑꯥ
ꯑꯁ ꯍꯥꯏꯗꯣꯛꯄ ꯌꯥꯗꯦꯗ ꯑꯩꯗꯤ ꯑꯔꯤꯕꯤꯅꯦ ꯑꯔꯤꯕꯤ
ꯔꯤꯕꯤ ꯇ꯭ꯋꯦꯟꯇꯤ
ꯑꯔꯤꯕꯤ ꯃꯤꯡꯊꯣꯜ ꯐꯪꯂꯕꯅꯦ ꯑꯩꯈꯣꯏ
ꯍꯥꯏꯁ ꯃꯆꯤꯟ ꯊꯤꯕ ꯇꯧꯒꯅꯨꯍꯦ
ꯑꯔꯤꯕꯤ ꯑꯣꯏꯅ ꯂꯩꯖꯔꯕꯗꯣ ꯑꯩꯈꯣꯏꯗꯤ
ꯑꯁ ꯇ꯭ꯋꯦꯟꯇꯤ ꯇꯨ ꯇ꯭ꯋꯦꯟꯇꯤ ꯊ꯭ꯔꯤ ꯑꯗꯨꯃꯥꯏꯅ ꯂꯩꯔꯕꯅꯦꯍꯦ
ꯅꯠꯇꯦꯍꯦ
ꯑꯣꯏꯔꯝꯅꯤꯍꯦ ꯑꯩꯗꯤ ꯈꯪꯏ
ꯂꯤꯔꯛꯄꯗꯨꯗ ꯅꯨꯄꯥꯅ ꯄꯥꯝꯕꯤꯗ꯭ꯔꯕ ꯍꯥꯏꯕ ꯇꯥꯔꯦꯀꯣ
ꯄꯤꯛꯁꯨ ꯄꯤꯛꯄ ꯊꯤꯁꯨ ꯊꯤꯕ
ꯊꯤꯗꯤ ꯊꯤꯗꯤꯗꯤ ꯑꯗꯨꯝ ꯐꯗꯤ ꯐꯖꯕꯅꯦ ꯈꯔ ꯄꯤꯛꯑꯦ ꯍꯥꯏꯕ ꯋꯥꯅꯤ
ꯁꯤꯁ
ꯁꯦꯡꯕ ꯍꯥꯔꯒ ꯎꯝ
ꯄꯤꯛꯇ꯭ꯔꯨꯃꯛꯇꯤ ꯅꯠꯇꯦꯗ ꯑꯗꯨꯝ ꯆꯥꯑꯣ ꯍꯥꯏꯕꯗꯨ ꯌꯥꯗꯕ
ꯃꯆꯥꯅꯤꯅꯦꯒꯤꯗꯤ ꯃꯆꯥ ꯁꯣꯇꯋꯥ
ꯑꯣꯏꯗ꯭ꯔꯁꯨ ꯅꯪꯕꯨꯗꯤ ꯏꯂꯥꯏ ꯂꯥꯏꯅ ꯉꯝꯃꯤꯅꯦ ꯑꯩ
꯫ ꯑꯩꯕꯨꯒꯤ ꯑꯩꯒꯤ ꯍꯣꯡꯀ꯭ꯔꯥ ꯈꯥꯎꯗ ꯍꯥꯞꯄꯒ ꯇꯠꯂꯨꯔ ꯅꯪꯕꯨ
ꯇꯧꯅꯨ
ꯑꯁ ꯂꯣꯏꯔꯦꯍꯦ
ꯀꯅꯥ ꯀꯅꯥ ꯂꯩꯕ꯭ꯔꯣ ꯅꯪꯗꯤ ꯍꯧꯖꯤꯛ
ꯑꯥ ꯑꯩꯈꯣꯏ ꯏꯃꯟꯅꯕꯒ ꯂꯩꯌꯦ
ꯅꯃꯥꯟꯅꯕꯗꯤ ꯀꯔꯤꯒꯤ ꯅꯪꯒ ꯂꯩꯕ꯭ꯔꯥ ꯇꯥꯟꯊꯣꯛꯈ꯭ꯔꯣ
ꯑꯁ ꯁꯟꯇ꯭ꯔꯤ ꯂꯩꯕꯅꯦ ꯅꯪ ꯁꯤꯁꯨ ꯂꯣꯏꯔ
ꯀꯥꯏ ꯆꯠꯇꯣꯏꯕ ꯅꯃꯥꯟꯅꯕꯒ
ꯁꯟꯇ꯭ꯔꯤ ꯆꯠꯂꯌꯦꯕ ꯁꯟꯇ꯭ꯔꯤ
ꯑꯣ ꯑꯣ ꯑꯣ
ꯈꯨꯟꯗꯅꯤꯗ
ꯂꯥꯛꯄ ꯅꯠꯇ꯭ꯔꯒꯅ ꯑꯗꯨꯗ ꯑꯗꯨꯝ ꯄꯨꯟꯅ ꯂꯩꯔꯒ ꯑꯗꯨꯝ
ꯑ ꯥꯌꯨꯝ ꯌꯨꯝꯒ ꯅꯛꯅꯩ ꯂꯞꯇꯦ ꯌꯨꯝꯒ
ꯑꯣ ꯌꯨꯝꯒ ꯅꯛꯅꯩꯌꯦ ꯂꯞꯄꯦ ꯂꯥꯞꯄꯔꯥ ꯅꯛꯄꯔꯥ
ꯑꯁ ꯃꯇꯥ ꯑꯃꯅꯤꯍꯦ
ꯎꯝ ꯑꯉꯥꯡ ꯑꯣꯏꯕꯩꯅꯦ ꯑꯗꯣ ꯑꯩꯉꯣꯟꯗꯒꯤ ꯑꯉꯥꯡ ꯑꯣꯏꯕꯒꯤꯅꯦꯕ
ꯍꯩꯍꯥ ꯐꯖ ꯐꯖꯅ ꯂꯩꯌꯨ
ꯑꯉꯥꯡꯁꯤꯡ ꯐꯖꯥ ꯐꯖꯥꯟꯅ ꯂꯩꯌꯣ ꯁꯀꯨꯜ ꯆꯠꯂꯨ ꯅꯣꯏ ꯅꯨꯃꯥ ꯅꯨꯄꯥꯕꯨ ꯂꯝꯍꯦꯟꯒꯅꯨ
ꯍꯣꯏ ꯍꯣꯏ ꯍꯣꯏ ꯍ
ꯅꯣꯏ ꯅꯨꯄꯥꯅ ꯍꯥꯏꯕ ꯏꯜꯂꯨ
ꯏꯟꯒꯦ ꯏꯅꯥꯎꯅ ꯍꯥꯏꯕꯗꯨ ꯂꯣꯏ ꯏꯟꯒꯦ
ꯅꯣꯏ ꯇꯥꯃꯣꯅ ꯍꯥꯏꯕ ꯐꯖꯟꯅ ꯏꯜꯂꯨ ꯑꯗꯨ ꯑꯣꯏꯔꯗꯤ ꯅꯪꯁꯨ ꯅꯣꯡꯃ ꯄꯥꯟꯅꯤꯉꯥꯏ ꯂꯥꯛꯀꯅꯤ ꯑꯦꯁ ꯑꯉꯥꯡꯁꯤꯡꯅ ꯑꯉꯥꯡ ꯁꯤꯅꯍꯟ ꯇꯧꯅꯤꯡꯕꯅꯦ
ꯏꯁ
ꯍꯧꯖꯤꯛꯀꯥꯟ ꯑꯉꯥꯡꯁꯤꯡꯁꯦ ꯑꯁ ꯇꯧꯋꯦꯍꯦ ꯑꯉꯥꯡ ꯃꯆꯥꯅ ꯑꯍꯟ ꯁꯥꯅꯤꯡꯕ ꯑꯁ ꯍꯧꯖꯤꯛꯀꯥꯟꯒꯤ ꯑꯉꯥꯡꯁꯤꯡꯁꯦ ꯒ꯭ꯌꯥꯟ ꯇꯥꯗ꯭ꯔꯤꯅꯦ
ꯀꯩꯗꯧꯔꯝꯅꯣꯕ ꯅꯪꯗꯤ ꯀꯩꯗꯧꯔꯝꯃꯦꯕ
ꯇꯥꯗꯦ ꯅꯪꯒꯤ ꯚꯣꯏꯁ ꯐꯖꯟꯅ
ꯇꯥꯗꯕ꯭ꯔꯣ
ꯇꯥꯔꯦ ꯇꯥꯔꯦ
ꯀꯩꯗꯧꯔꯝꯃꯦꯕ ꯅꯪꯗꯤ
ꯀꯩꯗꯧ
ꯀꯧꯇꯧꯔꯝꯅꯦꯅꯣ
ꯀꯩꯗꯧ ꯀꯔꯤ ꯇꯧꯔꯤꯅꯣ ꯍꯥꯏꯕ꯭ꯔ
ꯍꯣꯏ ꯍꯣ ꯍꯣ ꯍꯣ ꯀꯩꯇꯧ ꯀꯩ ꯀꯩꯗꯧꯔꯝꯃꯤꯅꯣꯕ ꯀꯪꯗꯦꯍꯦ ꯍꯨꯢ ꯍꯣꯏ
ꯍꯧꯖꯤꯛꯗꯤ ꯑꯗꯨꯝ ꯍꯤꯞꯄꯤ
ꯇꯥꯏ ꯂꯝ ꯐꯖꯟꯅ ꯈꯪꯗꯦꯅꯦꯍꯦ